ꯍꯜꯂꯣ
ꯈꯪꯉꯦꯍꯦ
ꯀꯩꯗꯧꯔꯤꯕꯅꯣ
ꯑꯩ ꯗꯛꯇꯔꯗ ꯂꯩꯌꯦ ꯗꯛꯇꯔꯗ
ꯑꯦ ꯀꯅꯥ ꯅꯥꯔꯒꯦ
ꯑꯩꯒꯤ ꯏꯄꯨ ꯑꯃ ꯑꯪꯀꯜ ꯑꯃ ꯅꯥꯕ
ꯑꯦꯑꯦ
ꯁꯤꯔꯤꯌꯥꯁ ꯑꯣꯏꯕ꯭ꯔꯥ
ꯑꯥ ꯁꯦꯔꯤꯌꯥꯁ ꯑꯣꯏꯔꯦ
ꯀꯔꯤꯅꯅꯣ
ꯀꯔꯤ ꯍꯥꯏꯅꯤ ꯌꯨ ꯊꯛꯄꯒꯤ ꯂꯩꯅꯥꯅꯦ
ꯁꯕꯥꯁ ꯌꯨ ꯊꯛꯄꯒꯤ
ꯎꯝ
ꯑꯣ ꯊꯥ ꯀꯌꯥ ꯐꯥꯔꯕꯣ ꯍꯣꯁꯄꯤꯇꯥꯜ ꯂꯩꯕ
ꯅꯪꯒꯤ ꯈꯣꯟꯖꯦꯜꯁꯦ ꯇꯥꯈ꯭ꯔꯕ꯭ꯔꯥ ꯇꯥꯗ꯭ꯔꯤꯕ ꯁꯨꯝ ꯇꯥꯔꯦꯅꯦ
ꯍꯥꯥ
ꯅꯪꯒꯤ ꯈꯣꯟꯖꯦꯜꯁꯦ ꯑꯣ ꯇꯥꯈ꯭ꯔꯕ꯭ꯔꯥ ꯇꯥꯗ꯭ꯔꯤꯕ꯭ꯔꯥ ꯁꯨꯝ ꯇꯥꯔꯤꯅꯦꯕ
ꯇꯥꯔꯝꯃꯣꯏꯗ ꯁꯤꯅ ꯑꯍꯥꯟꯕ ꯑꯣꯏꯔꯝꯅꯤ
ꯑꯗꯨꯅꯦ
ꯇꯥꯕꯅꯦ
ꯑꯗꯨ ꯍꯥ
ꯅꯪꯕꯨ ꯑꯩ ꯈꯨꯣꯟꯖꯦꯜ ꯃꯥꯟꯕ ꯅꯪ ꯇꯥꯕ꯭ꯔꯣ ꯑꯍꯥꯟꯕ
ꯈꯪꯗꯦꯗ ꯑꯗꯨꯝ ꯃꯌꯥꯝ ꯉꯥꯡꯅꯕꯅꯤꯅ
ꯑꯣ
ꯏꯝꯐꯥꯗꯂꯣ ꯍꯧꯖꯤꯛ ꯍꯧꯖꯤꯛ ꯂꯩꯁꯤ ꯏꯝꯐꯥꯜꯗꯔꯣ
ꯏꯝꯐꯥꯜꯗ ꯅꯠꯇꯦ ꯑꯩꯈꯣꯏ ꯗꯤꯁꯇ꯭ꯔꯤꯛ ꯍꯣꯁꯄꯤꯇꯥꯜꯗꯅꯦ
ꯀꯩ ꯗꯤꯁꯇ꯭ꯔꯤꯛ ꯅꯣ
ꯆꯥꯟꯗꯦꯜ
ꯑꯣ ꯆꯥꯟꯗꯦꯜꯗꯔꯣ ꯑꯗꯨ ꯑꯗꯨꯗꯤ ꯌꯥꯝ ꯌꯥꯝ ꯂꯥꯄꯦꯅ
ꯀꯃꯥꯏꯅ ꯑꯩꯈꯣꯏꯗꯗꯤ ꯅꯛꯏꯗꯅ
ꯑꯥ ꯀꯃꯥꯏ ꯀꯃꯥꯏ ꯄꯥꯂꯤꯒꯦ ꯍꯟꯗꯛꯇꯤ
ꯅꯨꯡꯉꯥꯏꯅ ꯄꯥꯟꯖꯔꯤ
ꯑꯦ ꯅꯨꯉꯥꯢꯑꯦꯀꯣ ꯅꯨꯉꯥꯢꯅ ꯄꯥꯜꯂꯗꯤ
ꯅꯨꯡꯉꯥꯏꯅ ꯄꯥꯜꯂꯤꯅꯦ ꯑꯗꯣ ꯕ꯭ꯔꯗꯔꯗꯤ ꯔꯣꯡꯃꯩ ꯃꯥꯂꯦ
ꯏꯁ ꯌꯥꯝ ꯍꯩꯀꯣ
ꯑꯩ ꯑꯩ ꯑꯌꯥꯝꯕ ꯔꯣꯡꯃꯩ ꯉꯥꯛꯇ ꯊꯦꯡꯅꯕꯗꯨꯗ ꯑꯗꯨꯝ ꯇꯧꯔꯛꯄ ꯈꯨꯗꯤꯒꯤ ꯔꯣꯡꯃꯩ ꯔꯣꯡꯃꯩ ꯑꯣꯢꯔꯦ ꯑꯣꯏꯔꯅꯤꯕ ꯑꯗꯨꯝ ꯈꯪꯕ
ꯑ ꯆꯨꯝꯃꯦ ꯆꯨꯝꯃꯦ ꯑꯩ ꯔꯣꯡꯃꯩꯅꯦ ꯅꯣꯡꯅꯦꯗꯒꯤ
ꯑꯗꯨꯒ ꯔꯣꯡꯃꯩꯁꯤꯡꯁꯦ ꯑꯌꯥꯝꯕꯅ ꯃꯈꯣꯟ ꯆꯥꯎꯕꯅꯦꯕ ꯑꯩꯁꯨ ꯔꯣꯡꯃꯩ ꯔꯣꯡꯃꯩ ꯑꯣꯏꯒꯦ ꯇꯧꯕ ꯈꯪꯕ꯭ꯔꯥ
ꯍꯦꯍꯦ ꯑꯣꯏꯌꯣꯅ ꯑꯣꯏꯌꯣꯅ
ꯍꯥꯞꯐ ꯈꯛꯇ ꯑꯣꯏꯈ꯭ꯔꯕ
ꯍꯣꯏ ꯔꯣꯃꯩꯁꯤꯡꯁꯦ ꯈꯣꯟ ꯌꯥꯝ ꯆꯥꯎꯋꯤ ꯍꯥꯏꯕ꯭ꯔꯥ
ꯑꯥ ꯆꯥꯎꯋꯦ ꯃꯈꯣꯟ ꯑꯩꯁꯨ ꯆꯥꯎꯗ꯭ꯔꯥ
ꯑꯩꯔꯣ
ꯑꯩ ꯑꯩ ꯑꯩ
ꯅꯪꯂꯣ ꯅꯪꯕꯨꯗꯤ ꯆꯥꯎꯗꯦꯗ ꯑꯗꯨꯝ ꯃꯤꯗꯤꯌꯝ ꯗ ꯂꯩꯗ
ꯅꯪꯈꯛꯇꯅꯤꯍꯦ ꯑꯩꯒꯤ ꯈꯣꯟ ꯆꯥꯎꯗꯦ ꯍꯥꯏꯕ
ꯆꯥꯎꯕ ꯍꯥꯏꯕꯕꯨ ꯀꯩꯅꯣ ꯂꯩꯅ ꯑꯩꯈꯣꯏ ꯋꯥ ꯉꯥꯡꯕꯀꯥꯟꯗ ꯕꯦꯁ ꯂꯩꯕꯒ ꯀꯩꯅꯣ ꯀꯟꯕ ꯑꯃ ꯂꯩ ꯑꯗꯨꯒ ꯑꯩꯈꯣꯏꯅ ꯑꯩꯈꯣꯏꯒꯤ ꯋꯥꯍꯩꯗꯣ ꯀꯟꯕ ꯑꯃ ꯂꯩꯅ ꯗꯨꯅꯤꯗ ꯀꯟꯕꯕꯨꯗꯤ ꯑꯗꯨꯝ ꯀꯜꯂꯤꯗ
ꯃꯈꯣꯜ ꯌꯥꯝ ꯆꯥꯎꯕꯅꯦ ꯑꯩ ꯇꯥꯡꯈꯨꯜ ꯅꯨꯄꯥ ꯑꯃ ꯂꯩꯌꯦ ꯃꯥꯅ ꯍꯥꯏꯔꯤꯅꯦ ꯑꯁ ꯁꯤꯁꯇꯔ ꯅꯪ ꯑꯩꯈꯣꯏꯒꯤ ꯇꯥꯡꯈꯨꯜꯒꯤ ꯁꯤꯡꯒꯔ ꯅꯨꯄꯤ ꯃꯈꯣꯜ ꯆꯥꯎꯕ ꯑꯃ ꯃꯥꯜꯂꯦ
ꯑꯩꯅ ꯑꯣꯏꯔꯝꯒꯅꯤ ꯑꯩ ꯅꯍꯥꯟ ꯁꯛꯎꯕꯅꯦ ꯍꯥꯏ
ꯃꯤ ꯀꯌꯥ ꯂꯩꯔꯤꯒꯦ ꯍꯣꯁꯄꯤꯇꯥꯜꯗ
ꯃꯤ ꯃꯔꯤ ꯂꯩꯌꯦ ꯁꯦꯟꯅꯕ ꯑꯅꯥꯕ ꯌꯥꯎꯗꯕꯤꯗ
ꯀꯌꯥꯝ ꯀꯌꯥꯝ ꯀꯌꯥꯃꯨꯛ ꯀꯌꯥꯝ ꯀꯨꯢꯔꯕꯣ ꯅꯥꯕ
ꯑꯩꯗꯤ ꯊ꯭ꯔꯤ ꯗꯦꯖ ꯁꯨꯕꯗ ꯉꯥꯏꯔꯦ ꯉꯁꯤꯒ ꯇꯨ ꯗꯦꯁ ꯁꯨꯝꯗ ꯉꯥꯏꯔꯤ ꯂꯥꯛꯄ ꯑꯩ ꯏꯝꯐꯥꯜꯗ ꯂꯩꯕꯀꯣ ꯁꯨꯇꯤ ꯂꯩꯇꯕꯒꯤ ꯁꯨꯇꯤ ꯂꯩꯕꯒꯤ ꯂꯥꯛꯄ
ꯄꯨꯂꯤꯁ ꯀꯥ ꯋꯥ ꯇ ꯀꯇ ꯊꯕꯛ ꯁꯨꯒ
ꯑꯁ ꯑꯩ ꯑꯗꯨꯝ ꯄꯥꯔꯠ ꯇꯥꯏꯝ ꯖꯣꯕ ꯇꯧꯕꯅꯤꯗ
ꯑꯗꯣ ꯕ꯭ꯔꯥꯗꯔꯁꯦ ꯆꯍꯤ ꯀꯌꯥ ꯁꯨꯔꯦ
ꯍꯥꯥ
ꯕ꯭ꯔꯗꯔꯁꯦ ꯆꯍꯤ ꯀꯌꯥ ꯁꯨꯈ꯭ꯔꯒꯦꯕ
ꯑꯩꯗꯤ ꯆꯍꯤ ꯇꯨ ꯄ꯭ꯂꯁ ꯁꯕꯦꯟ
ꯑꯣ
ꯎ ꯅꯪꯗꯤ
ꯑꯩꯒꯤꯗꯤ ꯍꯥꯏꯗꯣꯛ ꯑꯣꯏꯒꯦ
ꯍꯥꯥ
ꯑꯩꯒꯤꯗꯤ ꯍꯥꯏꯗꯣꯛꯑꯣꯢꯒꯦ ꯑꯩꯒꯤ ꯍꯥꯏꯗꯣꯛꯄ ꯀꯟꯅ ꯅꯪ ꯈꯪꯒꯅꯤ
ꯏ ꯀꯩꯒꯤ
ꯆꯍꯤ ꯐꯥꯎ ꯍꯪꯕꯕꯨ ꯑꯗꯨꯃꯥꯏꯅ ꯇꯧꯗꯤ ꯃꯤꯡ ꯐꯥꯎ ꯍꯪꯉꯗꯤ ꯑꯗꯨꯗꯤ ꯁꯤꯔꯤꯅꯤ ꯑꯗꯨꯗꯤ
ꯅꯠꯇꯦ ꯈꯪꯒꯅꯤ ꯍꯥꯏꯕ ꯑꯩꯁꯦ ꯃꯤꯅ ꯑꯗꯨꯝ ꯋꯥꯔꯤ ꯁꯥꯟꯅꯝꯕ ꯈꯨꯗꯤꯡꯒꯤ ꯑꯩꯒꯤ ꯆꯍꯤ ꯍꯪꯕ ꯍꯣꯏꯗ ꯂꯣꯢꯅ ꯈꯪꯉꯦꯕ ꯑꯗꯨꯒꯤ ꯑꯩꯅ ꯇꯟꯈ꯭ꯔꯕ
ꯕꯤꯂꯣꯂ ꯅ ꯅꯣꯔꯣ ꯑꯉꯣꯟ ꯗꯒꯤ ꯕꯤꯂꯣ ꯑꯣꯏꯔꯕꯌꯥꯢ
ꯅꯠꯇꯦ ꯑꯦꯛꯖꯦꯛ ꯍꯥꯏꯔꯣ ꯆꯨꯝꯃꯗꯤ ꯑꯩ ꯀꯩꯅꯣꯝꯃ ꯒꯤꯐ ꯑꯃ ꯄꯤꯕ ꯌꯥꯏꯅ
ꯑꯗꯨꯗꯤ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏꯔꯝꯕ ꯌꯥꯏ
ꯑꯁ ꯂꯥꯟꯂꯦꯗ
ꯍꯦ ꯍꯦꯂꯕꯣ
ꯅꯪ ꯉꯣꯟꯗꯒꯤꯁꯨ ꯍꯦꯂꯦ
ꯍꯥꯥ
ꯅꯪ ꯉꯣꯟꯗꯒꯤꯁꯨ ꯍꯦꯜꯂꯦꯕ
ꯑꯦ ꯑꯗꯨꯗꯤ ꯀꯌꯥ
ꯒꯦꯁ ꯇꯧꯔꯣ ꯗꯅ ꯊꯔꯇꯤꯗꯤ ꯌꯧ ꯐꯠꯇꯔꯤ
ꯑꯣ
ꯑꯩ ꯌꯥꯝ ꯇꯥꯛꯄꯤꯈ꯭ꯔꯤꯅ ꯑꯩ ꯌꯥꯝ ꯇꯥꯛꯄꯤꯈ꯭ꯔꯦꯕ ꯅꯪꯉꯣꯟꯗ
ꯊꯥꯖꯠꯇ꯭ꯗ ꯅꯪ ꯁꯛꯇꯨꯒ ꯌꯦꯡꯉꯗꯤ ꯆꯍꯤꯗꯣ
ꯍꯥꯏꯔꯣ ꯍꯥꯏꯔꯣ ꯍꯥꯏꯔꯛꯑꯣ
ꯊꯥꯔꯇꯤ ꯊꯥꯔꯇꯤ ꯊꯥꯔꯇꯤ ꯊꯥꯔꯇꯤ
ꯊꯥꯔꯇꯤ
ꯊꯥꯔꯇꯤ ꯇꯨꯋꯟꯒ ꯊꯥꯔꯇꯤ ꯊ꯭ꯔꯤ ꯑꯣꯏꯔꯝ ꯌꯥꯏ ꯑꯗꯨꯗꯤ ꯑ
ꯊꯥꯔꯇꯤꯗꯤ ꯍꯦꯟꯗꯦꯅ ꯍꯥꯏꯔꯤꯉꯩꯗ ꯊꯥꯔꯇꯤꯗꯨ
ꯑꯗꯨꯗꯤ ꯉꯁꯥꯏ ꯍꯥꯏꯕꯁꯨ ꯂꯥꯜꯂꯦ ꯍꯥꯏ ꯍꯥꯏꯕꯀꯣ
ꯑꯍꯨꯝꯅ ꯂꯥꯁ ꯑꯣꯏꯕ꯭ꯔꯥ
ꯍꯧꯖꯤꯛꯇ ꯍꯧꯖꯤꯛꯅ ꯂꯥꯁ ꯑꯣꯏꯔꯦ
ꯂꯥꯁ ꯑꯣꯏꯔꯦ
ꯇꯣꯏꯅꯤꯁ ꯇ꯭ꯋꯦꯟꯇꯤ ꯁꯤꯛꯁ ꯑꯗꯨꯗꯤ ꯂꯥꯁ
ꯅꯪꯉꯣꯟꯗꯒꯤ ꯍꯦꯜꯂꯦ ꯑꯩꯅ ꯍꯥꯏꯔꯤꯉꯩꯃꯛꯇꯗꯥ
ꯑꯩ ꯉꯁꯥꯏ ꯑꯃꯨꯛ ꯍꯥꯏ ꯑꯗꯨ ꯑꯗꯨ ꯅꯪ ꯑꯃꯨꯛ ꯍꯥꯏ
ꯑꯩꯅ ꯅꯪꯉꯣꯟꯗꯒꯤꯁꯨ ꯍꯦꯜꯂꯦ ꯑꯗꯨꯒ ꯊꯥꯔꯇꯤꯗꯤ ꯌꯧ ꯐꯥꯠꯇ꯭ꯔꯤ ꯑꯩꯅ ꯍꯥꯏꯔꯤꯉꯩꯗ
ꯑꯦ ꯗꯤꯁꯦ ꯑꯗꯨꯗꯤꯀꯣ ꯇ꯭ꯋꯦꯟꯇꯤ ꯅꯥꯏꯟ ꯆꯨꯝꯅꯤ ꯑꯗꯨꯗꯤ
ꯀꯩꯕꯥ
ꯇ꯭ꯋꯦꯟꯇꯤ ꯅꯥꯏꯟ ꯑꯗꯨ ꯑꯗꯨꯗꯤ
ꯍꯍꯍꯍ
ꯆꯨꯝꯃꯕꯣ
ꯆꯨꯝꯃꯦ ꯆꯨꯝꯃꯦ
ꯑ ꯑꯗꯨꯗꯤ ꯒꯤꯐ ꯄꯤꯔꯛꯑꯣ ꯑꯗꯨꯗꯤ
ꯍ ꯍ ꯑꯁꯤꯗꯤ ꯀꯔ ꯑꯁꯤꯗ ꯀꯔꯝ ꯍꯥꯏꯅ ꯕꯤꯒꯤꯔꯅꯦ
ꯍꯦꯁ
ꯍꯦ ꯍꯦ ꯅꯠꯇꯦ ꯑꯁꯤ ꯑꯁꯨꯃꯥꯏꯅ ꯉꯥꯡꯅꯔꯒ ꯀꯔꯝ ꯍꯥꯏꯅ ꯄꯤꯔꯛꯀꯗ꯭ꯔꯥꯕꯥ ꯍꯥꯏꯕ
ꯂꯩꯐꯝ ꯊꯣꯛꯄ ꯌꯥꯏꯅ
ꯑꯩ ꯑꯠꯁꯤꯗꯗꯤ ꯄꯤꯕ ꯍꯩꯇꯦꯍꯦ
ꯑꯦ ꯑꯗꯨꯗꯤ ꯑꯃꯥꯏꯅ ꯗꯨꯗꯤ ꯄꯤꯗꯣꯏꯕꯥ
ꯑꯥ ꯑꯩ ꯍꯣꯔꯦꯟ ꯀꯩꯅꯣ ꯊꯥꯔꯛꯀꯦ ꯑꯗꯣ ꯅꯪ ꯆꯥꯟꯁ ꯑꯍꯨꯝꯗꯨꯗꯤ ꯅꯣꯏ ꯍꯦꯟꯈ꯭ꯔꯕꯅꯤ
ꯍꯦ ꯑꯥ ꯑꯗꯨꯗꯤ ꯅꯪꯅ ꯑꯃꯨꯛ ꯍꯪꯕ ꯍꯪꯕꯒꯤꯅꯦ ꯅꯪꯅ ꯑꯃꯨꯛ
ꯑꯗꯨ ꯑꯣꯏꯔꯁꯨ ꯑꯦꯛ ꯈꯪꯍꯟꯅꯤꯡꯕ ꯅꯪꯅ ꯑꯗꯨꯝ ꯍꯥꯏꯔꯒ ꯈꯪꯍꯟꯕꯗꯣ ꯄꯥꯝꯕꯒꯤ ꯑꯩꯅ ꯍꯪꯕ ꯑꯃꯨꯛꯀ ꯕꯠ ꯑꯩꯅ ꯍꯥꯏꯕ ꯀꯥꯟꯗꯗꯤ ꯊ꯭ꯔꯤ ꯇꯥꯏꯝꯁ ꯆꯥꯟꯁ ꯍꯥꯏꯕꯅꯦꯕꯥ
ꯑꯥꯏꯗꯤ ꯑꯥꯏꯗꯤ ꯑꯗꯨ ꯑꯗꯥ ꯈꯪꯗꯦꯀꯣ ꯆꯨ ꯆꯨꯝꯂꯕꯅꯦ ꯒꯤꯐꯇꯨꯗꯤ ꯏꯔꯠꯄꯕ ꯌꯥꯗꯦ ꯍꯦ
ꯅꯪ ꯀꯔꯤ ꯒꯤꯐ ꯄꯥꯝꯕ꯭ꯔꯕ
ꯅꯪꯅꯥ ꯑꯗꯨꯝ ꯍꯦꯛ ꯄꯥꯝ ꯄꯤꯔꯛꯄ ꯌꯥꯏꯗ
ꯎꯝ ꯑꯁꯤꯗ ꯃꯅꯥ ꯑꯃ ꯍꯦꯛꯂꯒ ꯑꯗꯨꯝ ꯐꯣꯇꯣ ꯀꯥꯞꯂꯛꯂꯁꯨ ꯌꯥꯔꯦꯀꯣ
ꯑꯦ ꯑꯗꯨꯗꯤ ꯑꯩ ꯑꯩ ꯈꯨꯠꯇꯗꯤ ꯌꯧꯔꯣꯏꯅꯥ
ꯑꯍꯥ ꯑꯩ ꯀꯔꯝꯃꯥꯏꯅ ꯌꯧꯍꯟꯖꯤꯔꯥ
ꯇꯣ
ꯑꯁ ꯍꯣꯏ ꯑꯩ ꯉꯁꯤ ꯅꯨꯃꯤꯠ ꯇꯨꯝꯗꯕꯤꯗ ꯄ꯭ꯂꯦꯟꯒꯨꯝꯕꯥ ꯔꯣꯀꯦꯠꯀꯨꯝꯕꯥ ꯑꯝꯇ ꯁꯥꯒꯤꯒꯦ ꯑꯗꯨꯒ ꯑꯦꯗ꯭ꯔꯦꯁꯇꯣ ꯅꯞꯂꯒ
ꯁꯥꯎ ꯁꯥꯎ ꯁꯥꯎ ꯔꯣꯀꯦꯠ ꯑꯃ ꯁꯥꯔꯣ ꯑꯗꯨꯗꯥ ꯇꯣꯡꯒ ꯄꯥꯏꯔꯛꯑꯣ
ꯑꯥ ꯌꯥꯏꯌꯦ ꯌꯧꯕ ꯉꯝꯗꯅ ꯄꯜꯂꯒ ꯂꯩ ꯗꯅꯥ
ꯏꯝꯐꯥꯜꯗꯗꯤ ꯅꯪ ꯀꯩ ꯊꯕꯛ ꯇꯧꯕꯅꯣ
ꯍꯥꯍꯥꯍꯥ ꯈꯩꯗꯦ ꯀꯩꯁꯨ ꯍꯧꯗꯦꯗ
ꯁꯤꯁ ꯉꯁꯥꯏꯗꯤ ꯄꯥꯔꯠ ꯇꯥꯏꯝ ꯖꯣꯕ ꯇꯧꯋꯤ ꯍꯥꯏ ꯍꯧꯖꯤꯛꯅ ꯀꯩꯁꯨ ꯇꯧꯗꯦ ꯍꯥꯏ ꯑꯃꯨꯛꯒ ꯍꯪꯉꯗꯤ ꯏꯝꯐꯥꯜꯗ ꯕꯨꯛ ꯂꯩꯇꯦ ꯍꯥꯏꯗꯣꯏꯔꯣ
ꯍꯥꯍꯥꯍꯥ ꯂꯩꯗꯤ ꯂꯩꯌꯦ
ꯍꯣꯏꯅꯦ ꯑꯩꯁꯨ ꯑꯩꯁꯨ ꯈꯪꯉꯤꯅꯦ ꯅꯪ ꯏꯝꯐꯥꯜꯗ ꯂꯩꯒꯅꯤ ꯍꯥꯏꯕ ꯑꯗꯨ ꯅꯪ ꯑ ꯆꯠꯂꯤꯕ ꯊꯕꯛꯗꯣ ꯑꯗꯨ ꯀꯩ ꯊꯕꯛꯅꯣ ꯍꯥꯢꯕ ꯋꯥꯅꯤꯗ ꯔꯤꯇꯦꯜꯗꯔ ꯅꯠꯇ꯭ꯔꯒ
ꯎꯝ ꯍꯥꯏꯌꯣ ꯃꯊꯪ ꯃꯊꯪ ꯍꯝꯍꯝ ꯎꯝ ꯍꯥꯏꯔꯛꯑꯣ ꯃꯊꯪ ꯃꯊꯪ ꯊꯕꯛ ꯂꯣꯏꯅꯃꯛ
ꯑꯁ ꯑꯁ ꯅꯪꯁꯤꯗꯤ ꯕꯦꯔꯥꯅꯤꯍꯦ ꯍꯥꯍꯥꯍꯥ ꯑꯩ ꯑꯩꯅꯁꯨ ꯑꯃꯨꯛ ꯍꯪꯕ ꯑꯩꯅꯁꯨ ꯑꯃꯨꯛ ꯊꯕꯛ ꯃꯤꯡ ꯍꯥꯏꯕꯤꯕ ꯎꯝ
ꯅꯠꯇꯦ ꯑꯗꯨꯗ ꯌꯥꯎ ꯌꯥꯎꯕ꯭ꯔꯥ ꯌꯦꯡꯒꯦ ꯇꯧꯕꯅꯦꯅ
ꯁꯣꯔꯨꯝꯗꯔ ꯅꯠ ꯅꯠ ꯅꯠꯇ꯭ꯔꯒ ꯁꯦꯂꯨꯟꯗꯔ
ꯏꯁꯑ ꯑꯃ ꯐꯥꯎ ꯅꯠꯇꯦ
ꯑꯗꯨꯗꯤ ꯔꯦꯁꯇ꯭ꯔꯣ ꯗꯨꯔꯥ
ꯅꯠꯇꯦ ꯑꯝ
ꯅꯠ ꯅꯠꯇ꯭ꯔꯥꯒ ꯐꯥꯁ ꯐꯨꯠꯇꯔ
ꯑ ꯑꯝꯐꯥꯎ ꯌꯥꯎꯗꯕ ꯋꯥꯅꯦ
ꯌꯥꯎꯗꯤꯌꯦ
ꯍꯦ ꯍꯤꯍꯤ
ꯑꯁ ꯀꯨꯏꯔꯕꯣ ꯏꯝꯐꯥꯜꯗ ꯂꯩꯕ
ꯎꯝ ꯑꯩꯁꯦ ꯐꯥꯏꯚ ꯌꯔꯁ ꯂꯩꯔꯝꯃꯦ ꯑꯗꯨꯒ ꯑꯃꯨꯛꯀ ꯌꯨꯝꯗ ꯂꯥꯛꯂꯒ ꯑꯃꯨꯛꯀ ꯍꯩꯖꯤꯛ ꯍꯟꯗꯛ ꯆꯠꯄꯗꯤ ꯀꯨꯏꯗ꯭ꯔꯤ ꯇꯨ ꯃꯟꯁ
ꯑꯣ ꯑꯃꯨꯛꯀ ꯂꯥꯛ ꯑꯃꯨꯛꯀ ꯂꯥꯛ ꯂꯥꯛꯄꯤꯔꯣ ꯢꯝꯐꯥꯜꯗ
ꯂꯥꯛꯀꯅꯤ
ꯑꯣ ꯂꯩꯐꯝꯗꯤ ꯀꯥꯏꯋꯥꯏꯗ ꯂꯩꯕꯅꯣ ꯏꯝꯐꯥꯜꯗ
ꯑꯦꯗ꯭ꯔꯦꯁ ꯍꯥꯢ ꯂꯣꯀꯦꯁꯟ ꯍꯥꯏꯕ ꯌꯥꯗꯦ ꯑꯍꯦ
ꯑꯁ ꯂꯣꯏꯔꯦꯌꯦ ꯅꯪꯁꯤꯗꯤ ꯑꯁ ꯄꯨꯔꯥ ꯁꯤꯕꯤꯑꯥꯢꯒ ꯋꯥꯔꯤ ꯁꯥꯟꯅꯕꯒ ꯆꯞ ꯃꯅꯩꯗ
ꯅꯠꯇꯦ ꯑꯌꯥ ꯅꯪ ꯔꯨꯜ ꯄꯥꯗꯕ꯭ꯔꯥꯅꯦ
ꯑꯍꯣꯍꯣ ꯍꯣꯏ ꯑꯗꯨ ꯑꯣꯏꯔꯁꯨ ꯅꯪꯁꯨ ꯒ꯭ꯌꯥꯟ ꯇꯥꯕ ꯌꯥꯏꯅ
ꯇꯥꯅꯉꯥꯏꯒꯤꯗꯣ ꯇꯥꯕ ꯌꯥꯗꯕꯩꯅꯤ ꯅꯪꯅ ꯀꯩꯒꯨꯝꯕ ꯋꯥꯠꯆꯦꯞ
ꯆꯥꯛꯇꯤ ꯆꯥꯔꯕꯣ
ꯆꯥꯛ ꯆꯥꯗ꯭ꯔꯤ ꯑꯌꯨꯛꯀꯤꯗꯤ ꯆꯥꯈ꯭ꯔꯦ
ꯀꯩ ꯍꯦꯟꯖꯥꯡ ꯆꯒꯦ ꯑꯌꯨꯛꯇꯤ
ꯗꯥꯜ ꯊꯣꯡ ꯑꯦ ꯃꯪꯒꯟ ꯊꯣꯡꯕ ꯑꯃ ꯑꯗꯨꯒ ꯊꯥꯡꯖꯤꯡ ꯃꯦꯠꯄ ꯑꯃ ꯑꯗꯨꯒ ꯀꯥꯡꯉꯧ ꯑꯃ
ꯑꯦ ꯅꯣꯏ ꯂꯩꯁꯥꯕꯤ ꯁꯤꯡꯅꯕꯨ ꯗꯥꯜꯒ ꯆꯥꯕ ꯍꯧꯅꯕ꯭ꯔꯣꯅꯦ
ꯑꯦ ꯂꯩꯁꯥꯕꯤꯗꯤ ꯃꯤ ꯅꯠꯇꯕ꯭ꯔꯥꯅꯦ
ꯂꯩꯁꯥꯕꯤ ꯃꯤ ꯑꯣꯏꯔꯁꯨ ꯑꯃꯗꯤ ꯂꯩꯅ ꯑꯩꯈꯣꯏ ꯍꯟ ꯍꯟꯗꯛ ꯍꯟꯗꯛ ꯀꯥꯟꯒꯤ ꯂꯩꯁꯥꯏꯕꯤꯁꯤꯡꯗꯣ
ꯑꯩꯗꯤ ꯂꯣꯏꯅ ꯆꯥꯏꯗ ꯂꯩ ꯃꯤ ꯈꯨꯗꯤꯡꯒꯤ ꯃꯥꯟꯅꯗꯕꯅꯦ
ꯑꯗꯨꯗꯤ ꯂꯤꯟꯗꯤ ꯆꯥꯕ꯭ꯔꯥ
ꯍꯥ
ꯂꯤꯟꯗꯤ ꯆꯥꯕ꯭ꯔꯥ
ꯑꯁ ꯅꯪꯁꯨ
ꯑꯣꯍꯣ ꯂꯤꯟ ꯂꯤꯟꯅꯤ ꯈ꯭ꯋꯥꯏ ꯍꯥꯎꯕꯅꯤꯍꯦ ꯀꯩꯅꯣ
ꯑꯗꯨꯗꯤ ꯆꯥꯕ ꯉꯝꯗꯦ ꯑꯩ ꯍꯨꯏꯁꯨ ꯆꯥꯗꯦ ꯉꯥꯄ꯭ꯔꯨꯝꯒꯨꯝꯕ ꯀꯩꯅꯣꯒꯨꯝꯕꯁꯨ ꯆꯥꯗꯦ ꯉꯥꯃꯨ ꯒꯨꯝꯕꯁꯨ